ꯑꯣ
ꯅꯨꯡꯉꯥꯏꯔꯤꯕꯣ ꯅꯪꯕꯣ
ꯅꯨꯡꯉꯥꯏꯔꯤꯌꯦ ꯅꯈꯣꯟ ꯇꯥꯗ ꯀꯨꯏꯔꯦꯅ ꯐꯣꯟ ꯇꯧꯔꯛꯏꯅꯤ ꯏꯕꯦꯝꯃ
ꯀꯨꯏꯔꯦ ꯑꯁꯦꯡꯕ ꯄꯥꯎ ꯐꯥꯎꯅꯗꯕ
ꯅꯁꯛꯀꯗꯣ ꯐꯖꯔꯤꯕ ꯊꯤꯔꯤꯕꯣ ꯅꯪꯕꯣ
ꯈꯪꯗ꯭ꯔꯦ ꯕꯤꯕꯨꯂꯥꯗꯤ ꯈꯔ ꯆꯨꯔꯤ
ꯅꯪꯀꯣꯛ ꯐꯥꯕ ꯁꯝ ꯐꯥꯕ ꯈꯔ ꯐꯔꯕꫭ
ꯑꯣ ꯐꯥꯕꯗꯨꯕꯨꯗꯤ ꯆꯥꯎꯔꯛꯑꯅꯦꯅ ꯈꯔ ꯈꯔ ꯐꯥꯔꯦ
ꯑꯁ ꯅꯪꯅ ꯀꯣꯛꯇꯣ ꯐꯥꯗꯤ ꯐꯥꯕꯅꯦ ꯇꯣꯔꯣ ꯆꯞ ꯃꯥꯟꯅꯕꯅꯦ
ꯅꯣꯡ ꯆꯨꯔ ꯀꯥꯟꯗꯅ ꯍꯦꯟꯕꯅꯦ
ꯀꯣꯛ ꯇꯨꯝꯕ ꯅꯨꯃꯤꯠꯀꯗꯤ ꯂꯣꯏꯔꯦ
ꯍꯣꯏꯅꯦ ꯑꯁ
ꯁꯝꯁꯨ ꯌꯥꯝ ꯊꯥꯕ ꯅꯪꯗꯣ
ꯎꯝ
ꯁꯝ ꯇꯤꯡꯊꯣꯛ ꯑꯁꯤꯔꯣ
ꯈꯜꯂꯤꯕꯅꯤꯅꯦ
ꯑꯗꯣ ꯁꯝ ꯇꯤꯡꯕꯗ ꯁꯣꯛꯄꯅꯤꯅ ꯄꯥꯝꯃꯨꯕ ꯐꯥꯁꯨ ꯐꯥꯅ ꯂꯩꯕꯅ ꯐꯕ ꯎꯝ
ꯈꯔ ꯈꯔ ꯂꯩꯔꯒ ꯍꯧꯖꯤꯛꯀꯥꯟꯅ ꯑꯅꯧ ꯑꯅꯧꯕ ꯃꯌꯥꯝ ꯊꯣꯛꯂꯤꯗꯅ ꯁꯝ ꯇꯤꯡꯅꯕꯒꯤ ꯌꯥꯎꯗꯕꯤꯗ ꯃꯅꯥꯡ ꯇꯥꯕꯤ ꯈꯇꯪꯗ ꯈꯔ ꯊꯣꯛꯂꯛꯈꯤꯖꯅꯣꯅ ꯉꯥꯏꯔꯤꯅꯤ
ꯎꯝ
ꯑꯗꯨ ꯊꯣꯛꯂꯛꯑꯗꯤ ꯎꯝ ꯈꯥ ꯇꯣꯏꯅ ꯇꯧꯔꯒꯦꯅ
ꯐꯩ ꯐꯩ ꯐꯖꯅ ꯀꯦꯔꯒ ꯂꯩꯒꯗꯝꯅꯦ ꯑꯩꯈꯣꯏ ꯅꯨꯄꯤ ꯍꯥꯏꯕꯁꯤ ꯅꯠꯇ꯭ꯔꯥ
ꯍꯣꯏ ꯀꯦꯕꯥ ꯍꯣꯏ ꯂꯨ ꯅꯥꯟꯅ ꯂꯩꯕ ꯍꯥꯏꯇꯥꯔꯦꯀꯣ
ꯎꯝ
ꯌꯥꯝ ꯀꯟꯅ ꯀꯦꯕ ꯅꯠꯇ꯭ꯔꯖꯨ ꯂꯨ ꯅꯥꯟꯕ ꯍꯥꯏꯁꯤꯗꯤ
ꯃꯥꯅꯦ ꯀꯦꯕ ꯍꯥꯏꯔꯒ ꯂꯤꯞꯁꯇꯤꯛ ꯀꯥꯖꯜ ꯁꯪꯕꯗꯣ ꯅꯠꯇꯦꯗ
ꯍꯣ
ꯏꯁꯥꯗꯣ ꯌꯥꯝꯅ ꯀꯩ ꯍꯥꯏꯗꯣꯏꯅꯣ ꯀꯩ ꯍꯥꯏꯗꯣꯏꯅꯣ ꯈꯪꯗ꯭ꯔꯦꯗ
ꯑꯗꯨꯅꯤ ꯅꯥꯟꯅ ꯃꯤꯅ ꯍꯦꯛ ꯌꯦꯡꯕꯗ ꯃꯁꯥ ꯅꯥꯜꯂꯤꯍꯦ ꯍꯥꯏꯕꯒꯤ ꯈꯨꯀꯦ ꯈꯨꯀꯦ ꯂꯩꯗꯅ
ꯆꯝꯇꯛꯅ ꯀꯦꯕꯤꯗꯣ
ꯍꯣꯏ ꯍꯣꯏ ꯍꯣꯏ ꯑꯗꯨ ꯇꯧꯒꯗꯕꯅꯦ
ꯎꯝ ꯍꯣ ꯑꯗꯨꯅ ꯇꯧꯔꯤꯁꯦ
ꯑꯪꯗꯤ ꯀꯔꯤ ꯀꯔꯤ ꯇꯧꯔꯤꯒꯦ ꯍꯣꯠꯅꯔꯤꯒꯦ
ꯎꯝ ꯑꯩꯖꯦ ꯍꯪꯉꯛꯑꯅꯨ ꯏꯕꯦꯝꯃ ꯄꯨꯡꯁꯣꯏ ꯁꯣꯏꯔꯕꯅꯤ ꯀꯣꯂꯦꯖꯅꯦꯅ ꯑꯄꯠ ꯑꯃ ꯇꯝꯃꯨꯗꯅꯅꯦ ꯂꯥꯏꯔꯤꯛꯁꯨ ꯄꯥꯅꯤꯡꯗ꯭ꯔꯦꯗꯣ ꯑꯗꯒꯤ ꯑꯁ ꯀꯔꯤꯝ ꯇꯧꯅꯤꯡꯗ꯭ꯔꯦ ꯍꯧꯖꯤꯛ
ꯅꯪ ꯇꯣꯉꯥꯟꯕ ꯊꯕꯛ ꯃꯆꯥ ꯃꯆꯥ ꯃꯆꯥ ꯈꯔ ꯇꯧꯕꯗꯨꯗꯤ
ꯑꯁ ꯑꯗꯨꯁꯨꯅꯦ ꯃꯤꯅ ꯄꯩꯁꯥ ꯃꯔꯨꯞ ꯍꯧꯋꯦ
ꯎꯝ
ꯄꯩꯁꯥ ꯈꯔ ꯁꯣꯜꯂꯛꯇꯅ ꯑꯗꯨꯖꯨ ꯃꯔꯨꯞꯇꯨ ꯀꯥꯏꯒ꯭ꯔꯦ ꯖꯨꯒꯣꯠ ꯑꯃ ꯆꯥꯕ ꯅꯠꯇꯦꯗ ꯑꯩ ꯇꯧꯔꯤꯁꯦ
ꯅꯪꯒꯤ ꯗꯥꯎꯁꯤꯅ ꯃꯔꫭꯜ ꯑꯃ
ꯑꯩꯇꯧ ꯊꯕꯛ ꯀꯌꯥꯝ ꯇꯨ ꯖꯨꯒꫭꯠ ꯆꯥꯅ‌ꯦꯒ‌ꯦ
ꯑꯦ ꯑꯗꯣ ꯀꯩꯅꯣ ꯇꯧꯋꯦ ꯑꯩꯈꯣꯏꯖꯨ ꯀꯣꯂꯦꯖꯇꯨ ꯅꯨꯡꯇꯤꯒꯤ ꯀꯥꯕ ꯅꯠꯇꯕꯅꯤꯅ ꯑꯥ ꯀꯩꯅꯣꯒꯤ ꯒꯔꯃꯦꯟꯒꯤꯅꯦ ꯇ꯭ꯔꯦꯟꯅꯤꯡ ꯃꯆꯥ ꯃꯆꯥ ꯍꯧꯖꯤꯛꯀꯥꯟ ꯌꯥꯝ ꯊꯣꯛꯂꯛꯏꯌꯦ
ꯑꯃꯇꯥ ꯌꯥꯎꯁꯟꯖꯤꯅꯦ ꯄꯥꯎ ꯈꯤꯇꯥ ꯐꯥꯎꯔꯛꯑꯣ
ꯑꯗꯨꯅꯦ ꯃꯣꯏꯒꯤ ꯒꯔꯃꯦꯟꯒꯤ ꯑꯗꯨꯒꯤ ꯊꯕꯛꯇꯣ ꯆꯦ ꯆꯥꯡꯗꯣ ꯃꯦꯟꯖꯤꯜꯂ ꯊꯥꯖꯤꯟꯗꯣꯏꯅꯦꯕꯀꯣ ꯊꯥꯖꯤꯜꯂꯒ ꯇ꯭ꯔꯦꯅꯤꯡꯗꯣ ꯇ꯭ꯔꯦꯅꯤꯡꯗꯨ ꯌꯥꯎꯔꯀꯥꯟꯗ ꯑꯩꯈꯣꯏꯁꯦ ꯏꯁ꯭ꯇꯥꯏꯄꯦꯟ ꯑꯃꯨꯛ ꯄꯩꯁꯥꯖꯨ ꯐꯪꯉꯦꯕ
ꯐꯩꯅꯦ ꯑꯗꯨꯗꯤ ꯌꯥꯝꯅ
ꯑꯥ ꯑꯗꯒꯤꯗꯤ ꯇꯝꯕꯖꯨ ꯑꯩꯈꯣꯏꯗ ꯑꯃꯨꯛ ꯍꯩꯍꯧꯔꯦꯗꯅ
ꯍꯟꯗꯨꯗꯤ ꯌꯥꯝ ꯐꯩꯌꯦ ꯑꯝꯇ ꯌꯥꯎꯍꯧꯁꯦ ꯀꯔꯝ ꯀꯥꯟꯗ ꯍꯧꯅꯤ ꯈꯣꯠꯅꯤꯗꯣ ꯐꯖꯅ ꯑꯝꯇ ꯍꯪꯗꯣꯔꯛꯑꯣ ꯏꯕꯦꯝꯃ
ꯑꯥ ꯃꯣꯏ ꯍꯧꯖꯤꯛ ꯐꯣꯝꯗꯤ ꯊꯥꯕ ꯍꯧꯔꯦ ꯍꯥꯏꯕꯅꯤ ꯃꯇꯝ ꯈꯔꯗꯤ ꯂꯩꯔꯤꯕ ꯃꯥꯜꯂꯦ ꯏꯕꯥꯅꯤ ꯑꯝꯇꯪ ꯄꯨꯜꯂꯒ ꯊꯥꯖꯤꯜꯂꯨꯁꯦ ꯆꯠ ꯆꯠ ꯆꯠꯊꯣꯛꯎꯁꯦ
ꯌꯥꯏꯌꯦ ꯌꯥꯏꯌꯦ ꯊꯖꯤꯜꯂꯨꯁꯦ
ꯃꯤꯠ ꯅꯥꯖꯨ ꯈꯔ ꯁꯤꯡꯅꯕ ꯍꯌꯦꯡꯋꯥꯏꯁꯨ ꯀꯥꯟꯅꯒꯗꯕ ꯃꯣꯏꯒꯤꯗꯣ ꯐꯤ ꯇꯥꯏꯕꯒꯤꯁꯨ ꯌꯥꯎꯕ ꯃꯥꯜꯂꯦ ꯑꯗꯒꯤꯗꯤ ꯑꯆꯥꯔ ꯀꯩꯀꯥ ꯁꯦꯝꯕꯒꯤꯁꯨ
ꯐꯩꯅꯦ ꯌꯥꯝꯅ ꯑꯗꯨꯗꯤ
ꯑꯥ ꯑꯗꯒꯤꯗꯤ ꯀꯩ ꯀꯩ ꯑꯣꯛ ꯂꯣꯏꯕꯩꯁꯨ ꯌꯥꯎꯕ ꯃꯥꯜꯂꯦ ꯃꯣꯏꯒꯤꯗꯣ
ꯑꯩ ꯑꯣꯛ ꯑꯣꯏꯔ ꯂꯣꯏꯕ ꯇꯝꯃꯁꯦ ꯈꯪꯗꯦꯗ ꯑꯣꯛꯁꯤ ꯌꯥꯝ ꯀꯥꯟꯅꯩ ꯍꯥꯏꯕ
ꯑꯥ ꯑꯥ ꯃꯣꯏ ꯂꯣꯏꯕꯒꯤ ꯈꯨꯠ ꯂꯣꯏ ꯀꯦꯀꯥ ꯑꯗꯨꯝꯕꯒ ꯂꯣꯏꯅ ꯐꯖꯅ ꯇꯥꯛꯑꯒꯅꯦ ꯇꯧꯕ ꯃꯥꯜꯂꯦꯕ
ꯑꯁ ꯑꯩꯅ ꯉꯍꯥꯎꯋꯦ ꯑꯣꯛ ꯍꯥꯏꯔꯒ ꯅꯤꯡꯁꯤꯡꯉꯛꯑꯦꯅꯦ ꯁ꯭ꯀꯨꯜ ꯀꯥꯏꯔꯀꯥꯟꯗ ꯑꯣꯛ ꯃꯥꯟꯕꯗꯣ
ꯑ
ꯅꯨꯄꯥ ꯃꯆꯥ ꯏꯃꯥꯟꯅꯕꯉꯩ ꯂꯛꯅꯔꯕꯗꯣ ꯑꯁ ꯏꯀꯥꯏ ꯕꯖꯤꯗꯨ ꯑꯩꯅ
ꯑꯣꯄꯤ ꯑꯣ
ꯎ ꯍꯧꯖꯤꯛꯇꯤ ꯐꯤꯒꯔ ꯇꯥꯔꯦ
ꯎꯝ
ꯊꯥꯏꯅꯗꯤ ꯂꯣꯏꯔꯦ
ꯑꯩꯈꯣꯏꯒꯤꯁꯨꯅꯦ ꯑꯣꯛ ꯑꯃ ꯂꯩꯔꯝꯃꯦꯕ ꯑꯅꯤ ꯂꯩꯔꯝꯕꯅꯦ ꯑꯗꯨ ꯃꯇꯝꯗꯗꯤ ꯑꯍꯥꯟꯕ ꯂꯣꯏꯕꯒꯤ ꯀꯃꯥꯏꯅ ꯂꯣꯏꯒꯦꯁꯦ ꯈꯪꯗꯕꯀꯣ
ꯑꯥ
ꯑꯗꯨꯒ ꯑꯅꯤ ꯂꯩꯕꯁꯤꯗ ꯑꯩꯈꯣꯏ ꯕꯕꯥꯅ ꯑꯣꯛꯇꯨ ꯃꯁꯥ ꯐꯅꯕꯅꯦꯅ ꯑꯩꯈꯣꯏꯒꯤ ꯇꯤꯟ ꯇꯤꯟ ꯍꯤꯗꯥꯛ ꯍꯥꯏꯕ꯭ꯔꯥ ꯀꯩꯅꯣ ꯀꯨꯂꯤ ꯑꯃ ꯊꯥꯕꯗꯣ ꯑꯗꯨꯗꯣ ꯊꯥꯕ ꯑꯗꯨꯗ ꯃꯆꯥꯛ ꯃꯔꯨꯞꯇꯨꯗ ꯇꯣꯠꯄꯁꯤꯗꯅꯦ ꯒꯨꯂꯤꯁꯦ ꯑꯃꯃꯝ ꯄꯤꯖꯒꯗꯕꯗꯤꯦ ꯄꯤꯖꯒꯗꯕꯁꯦ ꯑꯃꯗꯨꯗ ꯄꯨꯂꯞ ꯑꯅꯤ ꯊꯥꯖꯤꯟꯈ꯭ꯔꯕꯀꯣ
ꯎꯝ ꯍꯖꯔ
ꯃꯁꯥ ꯐꯅꯕ ꯇꯧꯔꯨꯕ꯭ꯔꯥ ꯊꯤꯗꯣꯛꯈ꯭ꯔꯦꯗꯤ ꯑꯃꯈꯛꯇꯪ ꯂꯦꯝꯍꯧꯒꯗ꯭ꯔꯥ
ꯎ
ꯑꯗꯨꯒꯤ ꯑꯃꯁꯤꯅ ꯑꯃꯨꯛꯅꯦ ꯑꯩꯒ ꯍꯥꯏ ꯆꯞ ꯍꯦꯛ ꯃꯥꯟꯅꯕ ꯆꯥꯕꯗꯤ ꯑꯗꯨꯝ ꯆꯥꯕꯀꯣ ꯑꯗꯨꯒꯗꯤ ꯁꯨꯡꯂꯣꯏꯁꯨ ꯅꯣꯏꯗꯕ ꯁꯨꯡꯆꯥꯛꯁꯨ ꯆꯥꯎꯔꯛꯇ꯭ꯔꯕ ꯑꯩꯈꯣꯏ ꯕꯕꯥꯅ ꯑꯁ ꯄꯣꯛ ꯑꯅꯤꯇꯪ ꯂꯣꯏꯖꯕꯁꯦ ꯑꯃꯅ ꯑꯃꯨꯛ ꯁꯤꯗꯣꯛꯈ꯭ꯔꯦ ꯑꯃꯁꯨꯅꯦ ꯏꯆꯥꯗ ꯐ ꯆꯥꯏꯗ ꯆꯥꯎꯕ ꯍꯦꯟꯟꯅꯕꯤ ꯑꯗꯨꯝ ꯂꯩꯈ꯭ꯔꯦ ꯏꯆꯥꯅꯨꯄꯤꯒꯤ ꯙꯔ ꯑꯃ ꯍꯦꯛ ꯂꯣꯏꯔꯨꯏ ꯃꯌꯥꯝꯅ ꯅꯣꯛꯅꯕꯗꯅꯦ
ꯍꯥ
ꯕ‌ꯦꯔꯥꯅꯤ ꯍꯥꯏꯕ
ꯀꯥꯏꯗꯒꯤ ꯅꯪꯅꯦ ꯑꯥ ꯑꯣꯛꯇꯨꯗ ꯁꯤꯅꯕꯒꯤ ꯃꯇꯦꯡ ꯄꯥꯡꯖꯜꯂꯑꯦ ꯑꯗꯨꯗꯤ ꯁꯤ ꯇꯥꯕꯃꯤꯗꯅ ꯎꯄꯥꯥꯏ ꯂꯩꯇ‌ꯦ
ꯑꯩ ꯑꯩꯅꯅꯦ ꯀꯣꯛꯇꯣ ꯅꯨꯡꯁꯤꯃꯟꯗꯅ ꯁꯦꯜꯐꯤꯒ ꯀꯥꯞꯇꯨꯅ ꯊꯝꯕꯅꯦ ꯑꯩꯅ
ꯉꯥꯏꯈꯣ ꯑꯗꯨ ꯍꯥꯏꯔꯒꯅꯦ
ꯍꯝ
ꯑꯣꯛꯅ ꯆꯥꯔꯤꯕ ꯆꯤꯟꯖꯥꯛꯁꯦ ꯑꯣꯛꯆꯥꯛꯅꯤꯗꯅ ꯎꯝ ꯑꫭꯛꯆꯥꯛ ꯍꯥꯏꯕꯗꯤ ꯑꯩꯈꯣꯏꯒꯤ ꯀꯩꯅꯣꯗꯣ ꯑꯩꯈꯣꯏꯅ ꯑꯔꯦꯝꯕ ꯑꯈꯥꯛꯄꯗꯣ ꯃꯣꯏꯅ ꯆꯥꯏꯗꯅ ꯑꯗꯣ ꯑꯄꯨꯝꯕꯁꯨ ꯆꯥꯏ ꯃꯣꯏꯁꯦ ꯃꯁꯥ ꯃꯎꯁ‌ꯦ ꯐꯖꯜꯂꯕꯁꯤꯕꯨꯣ
ꯑꯄꯨꯝꯕ ꯍꯥꯏꯁꯦ ꯌꯥꯝ ꯀꯥ ꯍꯦꯟꯅ ꯄꯨꯝꯕꯗꯤ ꯑꯩꯈꯣꯏꯗꯤ ꯄꯤꯖꯗꯦꯕꯀꯣ
ꯎꯝ
ꯑꯗꯣ ꯃꯤꯒꯤꯗꯤ ꯑꯗꯨꯝ ꯑꯗꯨꯃꯥꯏꯅ ꯑꯔꯦꯝꯕꯗꯣ ꯂꯧꯔꯒ ꯄꯤꯖꯩ ꯍꯥꯏ ꯑꯗꯣ ꯑꯔꯦꯝꯕ ꯂꯧꯕ ꯍꯥꯏꯁꯦ ꯃꯣꯏꯅ ꯆꯥꯕ ꯌꯥꯗꯕ
ꯁꯒꯣꯜ ꯍꯋꯥꯏ ꯁꯒꯣꯜ ꯍꯋꯥꯏ ꯍꯥꯏꯕ꯭ꯔꯣ ꯀꯩꯅꯣꯝꯃ ꯍꯋꯥꯏ ꯑꯃ ꯀꯔꯤ ꯍꯋꯥꯏ ꯍꯥꯏꯒꯅꯣꯅꯦ ꯁꯒꯣꯜ ꯍꯋꯥꯏꯔ ꯀꯩꯅꯣꯝ ꯑꯣꯏꯕꯅꯦ ꯑꯗꯨꯗꯨ ꯆꯥꯕ ꯌꯥꯗꯦꯕ ꯑꯗꯨꯝꯕ ꯌꯥꯎꯔꯛꯑꯗꯤ ꯃꯁꯥ ꯅꯥꯏꯌꯦꯕ ꯑꯗꯨꯒꯤ ꯑꯩꯈꯣꯏꯗꯤ ꯌꯥꯔꯤꯉꯩ ꯗꯨꯈꯥꯛꯇꯨ ꯈꯣꯝ ꯑꯃ ꯄꯤꯖꯕꯗꯨ ꯇꯧꯗꯦꯕ ꯕꯕꯥꯅ ꯂꯐꯨ ꯀꯩꯀꯥ ꯇꯧꯔꯒꯅꯦ ꯀꯩꯅꯣ ꯑꯆꯧꯕ ꯑꯃꯗ ꯐꯖꯅ ꯊꯣꯡꯉꯒ ꯄꯤꯖꯩꯌꯦꯕ
ꯑꯗꯨꯗꯤ ꯌꯥꯝ ꯐꯩꯌꯦꯃꯤ ꯑꯗꯨ ꯑꯩꯈꯣꯏꯒꯤ ꯂꯩꯀꯥꯏꯗ ꯃꯣꯏ ꯂꯣꯏꯅꯔꯤꯕ ꯑꯣꯛꯁꯤꯡꯁꯤꯗꯤ ꯑꯩꯈꯣꯏꯁꯨ ꯂꯨꯈꯥꯛꯇꯣ ꯄꯥꯝꯃꯨꯕꯅꯤꯅ ꯍꯥꯏꯩꯗꯣꯛꯄꯗꯣ ꯃꯣꯏ ꯑꯣꯀꯦ ꯀꯣꯟꯗꯨꯗ ꯍꯥꯞꯄꯤꯔ ꯊꯝꯃꯦꯅ
ꯑꯥ
ꯑ ꯂꯩꯀꯥꯏꯒꯤ ꯏꯅꯝꯃꯣꯏ ꯂꯧ ꯂꯥꯛꯄꯁꯤꯗꯅꯦ ꯑꯄꯨꯝꯕ ꯃꯌꯥꯝꯗꯣ ꯑꯩꯅ ꯑꯁꯤꯕꯨ ꯑꯣꯛ ꯄꯤꯖꯗꯣꯏꯁꯤꯕꯨ ꯃꯁꯥꯕꯨ ꯐꯒꯗ꯭ꯔꯣꯏ ꯃꯣꯏ ꯃꯁꯥ ꯐꯥꯎꯗꯤꯦ ꯑꯔꯥꯏꯕꯅꯤ ꯑꯩꯈꯣꯏ ꯑꯩꯈꯣꯏ ꯑꯃꯨꯛ ꯆꯥꯗꯣꯏꯅꯤ ꯑꯩꯈꯣꯏ ꯐꯔꯔꯣꯏꯅ ꯈꯟꯕꯁꯤꯗꯤ
ꯍꯣꯏ ꯑꯗꯒꯤꯗꯤ ꯀꯩꯅꯣꯁꯨ ꯇꯧꯋꯦ ꯑꯃꯨꯛ ꯑꯃꯨꯛꯄꯨꯗꯤ ꯑꯩꯈꯣꯏꯁꯨ ꯂꯨꯈꯥꯛ ꯈꯣꯝꯕ ꯌꯥꯎꯋꯦꯕ ꯑꯗꯨꯝ ꯀꯔꯝ ꯀꯥꯟ ꯈꯣꯝꯒꯦ ꯍꯥꯏꯔ ꯀꯥꯟꯗ ꯑꯃ ꯎꯁꯣꯞ ꯃꯦꯂꯥꯒ ꯇꯧꯕ ꯀꯥꯟꯗ ꯆꯥꯛ ꯃꯌꯥꯝ ꯌꯥꯝꯒ ꯂꯦꯝꯕ ꯂꯩꯗ ꯗꯅ ꯑꯗꯨꯗ ꯃꯣꯏꯅ ꯆꯥꯕ ꯌꯥꯗꯕ ꯍꯧꯖꯤꯛ ꯒꯤ ꯁꯒꯣꯜ ꯍꯋꯥꯏꯗꯨꯗꯤ ꯂꯧꯗꯦꯕ ꯆꯥꯛꯀꯪꯗꯨꯃ ꯐꯖꯅ ꯈꯣꯝꯖꯤꯜꯂꯦꯀꯣ ꯄꯥꯇ꯭ꯔꯥ ꯑꯝꯗ꯫ ꯑꯗꯒꯤꯗꯤ ꯏꯟꯖꯥꯡꯗꯣ ꯃꯥꯅ ꯆꯥꯕ ꯆꯥꯕ ꯌꯥꯕ ꯏꯟꯖꯥꯡꯗꯨꯗꯤ ꯂꯣꯏꯅ___ ꯄꯨꯂꯞ ꯎ ꯇꯣꯠꯁꯤꯟꯅꯔꯁꯨ ꯀꯩꯁꯨ__ ꯀꯥꯏꯗꯦꯕ ꯆꯥꯕ ꯌꯥꯗꯕꯗꯨꯗꯤ ꯂꯧꯗꯦꯕ ꯑꯗꯨꯃꯥꯏꯅ ꯇꯧꯔꯒ ꯑꯔꯦꯝꯕꯗ ꯍꯥꯏ__ ꯇꯥꯔꯦ ꯑꯗꯨꯝꯕꯗꯤ ꯄꯤꯖꯩꯌꯦ ꯑꯗꯨꯒ__ ꯑꯇꯣꯞꯄꯗꯤ ꯑꯗꯨꯝ ꯊꯣꯡꯉꯒ ꯑꯣꯏꯅ ꯄꯤꯕꯗꯣ ꯑꯗꯨꯃꯥꯏꯅ ꯑꯣꯏꯅ ꯄꯤꯔꯒ ꯌꯣꯛꯑꯦꯕ꯫
ꯑꯣꯛ ꯆꯥꯔꯁꯨ ꯅꯣꯏꯔꯣꯝꯒꯤ ꯑꯣꯛꯁ ꯐꯖꯅ ꯆꯥꯔꯅꯤ ꯑꯩꯈꯣꯏꯔꯣꯝꯒꯤ ꯑꯣꯛꯁꯤ ꯆꯥꯕ ꯌꯥꯗ꯭ꯔꯦꯀꯣ ꯑꯦ ꯀꯤꯖꯔꯦ꯫
ꯍ ꯍ
____ꯄꯥꯎ ꯄꯤꯔꯛꯑꯣ ꯀꯥꯏꯔꯥ ꯀꯥꯟꯗꯥ ꯀꯣ ꯫
ꯑꯗꯨꯒ ꯀꯩꯅꯣ ꯇꯧꯋꯦꯕ ꯑꯣꯛ ꯃꯊꯤꯗꯨꯁꯨ ꯃꯅꯝ ꯅꯝꯊꯤꯗꯅ꯫
ꯑꯗꯨꯒꯤ ꯀꯩꯅꯣ ꯑꯦ ꯑꯣꯛ ꯃꯊꯤ ꯀꯌꯥꯃꯅ ꯅꯝꯊꯤꯕꯅꯦ ꯑꯩ
ꯑꯩ ꯈꯪꯗ ꯏꯃꯥꯟꯅꯕꯤ
ꯑꯁ ꯃꯤ ꯑꯣꯛꯀ ꯂꯣꯏꯕ ꯃꯐꯝꯁꯦ ꯂꯥꯜꯂ ꯆꯠꯄꯁꯦ ꯃꯅꯝ ꯌꯥꯝ ꯅꯊꯤꯒꯟꯕꯅꯦ
ꯑꯁꯥꯝꯇꯨꯀꯠꯆꯩ ꯑꯩꯉꯝꯃꯔꯣꯏꯗ
ꯑꯥ ꯑꯗꯣ ꯑꯩꯈꯣꯏꯒꯤꯗꯤ ꯑꯗꯨꯒꯤꯗꯣ ꯀꯩꯅꯣ ꯇꯧꯋꯦꯕ ꯎꯝ ꯐꯋꯥꯏꯗꯣꯛ ꯋꯥꯏꯗꯨ ꯃꯌꯥꯝ ꯃꯈꯥꯗꯨꯗ ꯃꯥꯅ ꯂꯩꯐꯝꯗꯨꯗ ꯋꯥꯏ ꯃꯌꯥꯝ ꯏꯟꯆꯤ ꯀꯌꯥꯅꯣꯝ ꯑꯗꯨꯝ ꯐꯤꯠ ꯐꯤꯠ ꯀꯌꯥꯅꯣꯝ ꯍꯥꯏꯇꯥꯔꯦꯀꯣ ꯍꯩ ꯀꯠꯂꯒ ꯑꯦ ꯑꯗꯨꯒ ꯋꯥꯏ ꯃꯊꯛꯇꯨꯗ ꯑꯣꯏꯅ ꯃꯥꯗꯣ ꯂꯩꯍꯜꯂꯦꯕ ꯑꯗꯨ ꯑꯣꯏ ꯇꯔꯗꯤ ꯃꯥ ꯃꯊꯤꯗꯣ ꯐꯥꯏꯔꯅꯤ ꯋꯥꯏ ꯃꯅꯨꯡꯗꯨꯗ ꯑꯗꯨꯝ ꯃꯁꯥꯅ ꯑꯗꯨꯝ ꯆꯠꯄ ꯈꯣꯠꯄ ꯑꯣꯟꯕ ꯈꯣꯠꯄ ꯇꯧꯕꯗ ꯃꯊꯤꯗꯣ ꯑꯗꯨꯝ ꯋꯥꯏꯒ ꯇꯣꯠꯁꯤꯟꯅꯈ꯭ꯔꯦꯗꯅ ꯑꯗꯨꯒ ꯃꯊꯤꯗꯨ ꯁꯨꯝ ꯌꯥꯝꯈꯠꯂꯛꯄ ꯀꯥꯟꯗ ꯋꯥꯏꯒ ꯇꯣꯠꯂꯛꯄ ꯀꯥꯟꯗ ꯑꯃꯨꯛ ꯑꯗꯨꯗꯨꯅ ꯑꯃꯨꯛ___ ꯑꯩꯈꯣꯏꯗ ꯍꯥꯔ ꯑꯣꯏꯅ ꯁꯤꯖꯤꯟꯅꯕ ꯌꯥꯏꯌꯦꯕ꯫
ꯑꯦꯁ ꯌꯥꯝ ꯊꯤꯅ ꯅꯥꯟꯅ ꯁꯦꯝꯃꯦ ꯅꯣꯏꯗꯨꯗꯤ꯫
ꯑꯥ ꯑꯗꯨꯃꯥꯏꯅ ꯇꯧꯋꯦ ꯑꯗꯨꯗꯨ ꯃꯃꯥꯁꯨ ꯈꯪꯉꯝꯗꯦꯕ꯫ ꯑꯩꯈꯣꯏ ꯃꯥꯅ ꯍꯧꯖꯤꯛꯀꯤ ꯑꯩꯅ ꯍꯥꯏ ꯒꯕꯔꯟꯃꯦꯟꯀꯤ ꯎꯝ ꯁ꯭ꯀꯤꯝ ꯂꯥꯛꯏꯁꯦ꯫ ꯁꯤꯗ ꯇ꯭ꯔꯦꯅꯤꯡ ꯌꯥꯎꯍꯧꯔꯤꯅꯦꯕ ꯑꯩꯈꯣꯏ ꯃꯥꯁꯨ꯫
ꯑꯣ ꯀꯥꯅꯩꯅꯦ ꯌꯥꯝꯅꯑꯗꯨꯗꯤ꯫
ꯍꯣꯏ ꯍꯣꯏ ꯑꯗꯨꯃꯥꯏꯅ ꯇ꯭ꯔꯦꯅꯤꯡ ꯌꯥꯎꯔꯦ ꯑꯣꯛꯁꯦ ꯁꯨꯃꯥꯏ ꯁꯨꯃꯥꯏꯅ ꯂꯣꯏꯒꯗꯕꯅꯤ꯫ ꯑꯗꯩꯗꯤ ꯃꯥꯒꯤ ꯂꯩꯐꯝꯅ ꯁꯨꯃꯥꯏꯅ ꯁꯦꯝꯒꯗꯕꯅꯤ ꯑꯗꯩꯗꯤ__ ꯑꯣꯛꯅ ꯃꯆꯥ ꯄꯣꯛꯄ ꯀꯥꯟꯗ ꯁꯨꯃꯥꯏ ꯁꯨꯃꯥꯏꯅ ꯂꯣꯏꯅ ꯇꯥꯛꯑꯁꯦ ꯐꯖꯅ ꯑꯩꯈꯣꯏꯒꯤ__ ꯂꯥꯏꯔꯤꯛ ꯇꯝꯕꯗ ꯇꯥꯛꯄ ꯑꯗꯨꯃꯥꯏꯅ ꯐꯖꯅ ꯇꯥꯛꯑꯦꯕ꯫
ꯌꯥꯝ ꯐꯩꯌꯦ ꯏꯃꯥꯟꯅꯕꯤ ꯑꯗꯨꯗꯤ ꯑꯁ꯫
ꯀꯣꯂꯦꯖꯁꯦ ꯀꯥꯟꯅ ꯀꯥꯟꯅ ꯊꯕꯛ ꯑꯃ ꯇꯧꯁꯤꯜꯍꯧꯔꯁꯦ ꯏꯁꯇꯥꯄꯦꯟꯁꯨ __ ꯐꯪꯉꯦ ꯍꯥꯏꯌꯦ ꯁꯥꯇ꯭ꯔ ꯑꯩꯈꯣꯏꯒꯤꯗꯤ꯫
ꯌꯥꯏꯌꯦ ꯌꯥꯏꯌꯦ ꯐꯖꯅ ꯍꯪꯗꯣꯔꯣ ꯃꯔꯣꯟꯗꯣ ꯑꯗꯨꯒꯅꯦ__ ꯐꯣꯝ ꯀꯩꯀꯩ ꯊꯥꯕ ꯈꯣꯠꯄꯗꯣ ꯍꯪꯅꯔꯒ ꯑꯗꯨꯝ ꯆꯪꯅꯕ ꯇꯧꯁꯤꯗ꯫
ꯍꯣꯏ ꯍꯣꯏ ꯑꯗꯨꯗꯤ ꯉꯁꯤꯕꯨ___ ꯍ ꯊꯝꯃꯒꯦ ꯍꯌꯦꯡꯗꯣ ꯏꯕꯥꯅꯤ__ ꯎꯝ ꯀꯩꯅꯣ ꯇꯧꯔꯁꯦ ꯊꯦꯡꯅꯔꯁꯦ ꯑꯗꯨꯒ꯫ ꯆꯠꯃꯤꯟꯅꯔꯒꯅꯦ ꯐꯣꯝꯗꯣ ꯑꯃꯝꯇ ꯊꯥꯖꯤꯜꯍꯧꯔꯁꯦ꯫
ꯍꯣ ꯍꯣꯏ ꯍꯣꯏ ꯍꯌꯦꯡ ꯁꯣꯏꯅꯒꯨꯝꯁꯤꯀꯣ꯫ ꯍꯦꯛ ꯁꯣꯏꯔꯛꯄꯗ ꯅꯪ ꯑꯩꯅ ꯐꯨꯔꯦ ꯌꯦꯡꯉꯨ꯫ ꯊꯝꯃꯒꯦꯀꯣ ꯑꯗꯨꯗꯤ ꯎꯝ ꯎꯝ ꯊꯝꯃꯦ ꯊꯝꯃꯦ
ꯎꯝ